ꯇꯥꯕꯔꯣ
ꯇꯥꯔꯕꯣ ꯇꯥꯔꯦ
ꯑꯣ ꯑꯣ ꯇꯥꯔꯦ ꯇꯥꯔꯦ ꯄꯥꯏ ꯆꯠꯂꯨꯏ ꯅꯣ
ꯑꯩꯔꯣ ꯑꯩꯈꯣꯏ ꯁꯤ ꯃꯅꯤꯡꯒꯤꯁꯤꯗ ꯖꯒꯣꯏ ꯀꯩꯀꯩ ꯇꯧꯔꯤ ꯑꯗꯨꯒꯤ ꯌꯦꯡꯉꯨꯕꯅꯤ
ꯀꯩꯒꯤꯖꯒ ꯀꯩ ꯖꯒꯣꯏꯅꯣ
ꯈꯪꯗꯦꯗ ꯃꯣꯏꯒꯤ ꯄꯣꯠꯂꯣꯏꯒ ꯀꯩꯌꯥ ꯁꯦꯠꯂꯒ ꯁꯥꯕꯤꯗꯣꯏꯅ
ꯎꯝ ꯑꯉꯥꯡ ꯑꯉꯥꯡ ꯃꯌꯥꯝ ꯇꯧꯕꯗ ꯎꯝ
ꯎꯝ ꯎꯝ ꯑꯉꯥꯎ ꯅꯠꯇꯦ ꯍ ꯀꯦ ꯁꯤꯗꯤ ꯑꯍꯥꯟ ꯌꯥꯎꯋꯏ ꯍꯥꯥ
ꯑꯩꯁꯤ ꯇꯧꯕꯁꯤ ꯇꯥꯕ ꯌꯥ ꯑꯩꯁꯤ ꯇꯧꯕꯁꯤ ꯇꯥꯕ ꯌꯥ ꯌꯦꯨꯀꯣ
ꯊꯥꯗꯕ꯭ꯔꯥ ꯑꯃꯨꯛꯀ ꯊꯥꯔꯒꯦꯀꯣ ꯑꯃꯨꯛꯀ ꯊꯥꯔꯛꯀꯦ ꯇꯥꯗꯦꯀꯣ
ꯎꯝ ꯑꯩꯅ ꯁꯤ ꯀꯣꯜ ꯇꯧꯗꯧꯅ ꯄꯣꯠ ꯑꯃ ꯄꯥꯏꯕ ꯌꯥꯕ꯭ꯔꯣ
ꯑꯣ ꯑꯥ ꯑꯩꯒꯤꯁꯤꯗꯤ ꯌꯥꯏꯌꯦ ꯑꯩꯒꯤ ꯌꯦꯡꯈꯤꯕ ꯂꯩꯈꯠꯂꯒ
ꯑꯣ ꯑ ꯍꯣ
ꯎꯝ ꯀꯩ ꯀꯩ ꯂꯩꯕꯅꯣ ꯁꯨꯝ ꯁꯥꯔꯤꯅꯣ ꯅꯠꯇ꯭ꯔꯥ ꯀꯩꯒꯤꯅꯣ
ꯈꯪꯗꯦꯡ ꯃꯣꯏꯒꯤꯁꯦ ꯑꯗꯨꯝ ꯀꯩ ꯍꯥꯏꯅꯤ ꯈꯪꯗꯦꯡ ꯃꯣꯏꯁꯤ ꯀꯔꯝꯃꯥꯏꯅ ꯇꯧꯗꯣꯏꯁꯦ ꯀꯔꯝ ꯃꯣꯏ ꯍꯥꯏꯁꯤ ꯃꯣꯏꯗꯨꯅꯅꯦ ꯁꯨꯃꯥꯏꯅ ꯇꯧꯕ ꯃꯣꯏꯒꯤꯁꯨ ꯁꯨꯃꯥꯏꯅ ꯊꯥ ꯑꯃꯒꯤ ꯀꯩꯒꯤ ꯍꯥꯏꯔꯒ ꯑꯗꯨꯃꯥꯏꯅ ꯇꯝꯕꯤꯕ ꯈꯣꯠꯄꯤꯕ ꯇꯧꯕꯗꯣ ꯑꯗꯨꯒꯤ ꯎꯠꯄꯒꯤ ꯋꯥꯅꯤꯗ ꯄꯨꯠ ꯑꯩꯈꯣꯏ ꯃꯥꯜꯂꯦ ꯑꯉꯥꯡ ꯂꯩꯣꯛ ꯇꯔ ꯊꯣꯉꯒꯦ ꯑꯉꯥꯡ ꯂ ꯄꯨꯕꯤꯔꯦ ꯑꯩꯈꯣꯏ ꯃꯥꯅ
ꯀꯩꯒꯤ
ꯇꯕꯨ ꯌꯥꯗ ꯑꯣꯏꯒꯦ
ꯑꯁ ꯅꯣꯏ ꯃꯥꯅ
ꯍꯣꯏ
ꯅꯣꯏ ꯑꯉꯥꯡꯈꯩ ꯌꯥꯝ ꯆꯥꯎꯔꯃꯅꯤꯅ
ꯆꯥꯎꯔꯦ ꯏꯕꯦꯝꯃꯥ ꯑꯩ ꯋꯥꯕꯅ ꯀꯦꯅꯕ
ꯈꯔ ꯂꯩꯔꯗꯤ ꯂꯥꯏꯔꯤꯛ ꯇꯝ ꯆꯠꯂ ꯌꯥꯔꯅꯤ
ꯑꯪ ꯌꯥꯔꯅꯤ ꯅꯍꯥꯟ ꯑꯃꯨꯛ ꯊꯤꯜꯂꯨꯔꯕꯅꯤ ꯑꯗꯣ ꯑꯩꯈꯣꯏ ꯁꯪꯉ ꯇꯧꯋꯦ ꯑꯩꯈꯣꯏꯁꯨ ꯇꯝꯕ ꯌꯥꯎꯋꯦ ꯑꯗꯣ
ꯑꯣ ꯃꯣꯏ ꯐꯝꯐꯝꯗꯣ ꯐꯝꯃꯒ
ꯑꯍꯣꯏ ꯐꯝꯃꯣꯏ ꯑꯁ ꯑꯩꯅ ꯁꯥꯎꯕꯁꯤꯗꯤ
ꯉꯥꯡꯅ ꯁꯛꯅ ꯌꯥꯗꯕ ꯑꯉꯥꯡ ꯉꯥꯛꯇꯅꯤꯅꯅꯦ ꯑꯩ ꯑꯩ ꯑꯁ ꯑ ꯂꯥꯡ ꯏꯁꯧꯁꯤꯗꯤ
ꯑꯩꯉꯣꯟꯗ ꯃꯇꯨꯡ ꯃꯅꯥꯎ ꯍꯥꯏꯔꯀꯅꯨ ꯑ ꯍꯥꯏ
ꯑꯃ ꯎꯕ ꯅꯠꯇ꯭ꯔꯦ ꯑꯅꯤ ꯁꯤꯖꯤꯟꯅꯔꯀꯥꯟꯗꯗꯤ
ꯍꯣꯏ ꯑꯅꯤꯗꯨ ꯃꯃꯥꯅ ꯑꯃ ꯄꯥꯝꯕ ꯃꯃꯥꯅ ꯑꯃ ꯑꯩꯅ ꯑꯃ ꯁꯦꯟꯅꯔ
ꯎꯝ ꯃꯃꯥꯗꯁꯨ ꯋꯥꯔꯝꯅꯤ ꯅꯪꯁꯨ ꯋꯥ
ꯍꯣꯏ ꯁꯣꯔꯣꯛ ꯇꯥꯛꯑꯅꯤ ꯆꯦꯟꯊꯣꯛꯍꯩꯅꯤ ꯘꯔꯤꯒ ꯂꯥꯛꯄꯗꯣ ꯈꯥꯝꯃ ꯂꯩꯔꯤꯅꯤ
ꯍꯣꯏ ꯅꯨꯄꯥ ꯃꯆꯥꯒ ꯑꯣꯏꯔꯦ ꯏꯃꯥ
ꯍꯣꯏ ꯑ ꯑꯩ ꯈꯨꯂꯦꯡ ꯑꯃ ꯌꯣꯡ ꯃꯥꯟꯖꯥꯠꯅꯤ ꯁꯤꯗꯐꯥꯎꯕ ꯑꯩ ꯁꯣꯟꯅꯤ ꯈꯪꯗꯦ ꯑꯗꯨꯝ ꯅꯣꯏꯔ ꯂꯩꯁꯤꯅꯤ
ꯁꯤꯁꯨ ꯑꯉꯛꯄ ꯑꯝꯅꯦ ꯅꯠꯇ꯭ꯔꯥ
ꯃꯥꯅꯦ ꯁꯨꯛ ꯋꯥꯅ ꯁꯦꯟꯅꯕꯁꯦ ꯑꯩ ꯅꯨꯡꯊꯤꯟꯀꯥꯁꯨ ꯇꯨꯝꯖꯗ꯭ꯔꯕꯅꯦ ꯍꯣꯏ ꯀꯥꯟꯁꯦ
ꯑꯩꯒꯤꯁꯨ ꯑꯉꯛꯄ ꯑꯝꯅꯤ ꯄꯨꯛꯁ ꯌꯥꯝ ꯆꯥꯔꯒ ꯅꯣꯏꯗ꯭ꯔꯤꯁꯦ
ꯃꯥꯅꯤ ꯑꯩꯈꯣꯏꯗꯤꯅꯦ ꯏꯁꯤꯡ ꯊꯛꯄ ꯐꯥꯎꯕꯅꯦ ꯅꯣꯏꯔꯦ
ꯈꯪꯗꯦꯉꯣ ꯑꯩ ꯑꯗꯨ ꯄꯥꯝꯃꯦꯉꯣ
ꯄꯥꯝꯃ ꯑꯩꯈꯣꯏꯗꯤ ꯑꯩꯈꯣꯏ ꯄꯦꯜꯂꯦ ꯈꯥꯔꯦ
ꯅꯣꯏꯕ ꯍꯥꯏꯔꯒ ꯌꯥꯝ ꯅꯣꯏꯕ ꯅꯠꯇꯕ ꯑꯗꯨꯝ ꯂꯩꯗꯅ
ꯍꯣꯏ ꯑꯗꯨꯁꯨ ꯑꯗꯨꯝ ꯌꯥꯕꯨꯗꯤ ꯌꯥꯏ ꯁꯣꯟꯃꯜꯂꯁꯨ ꯐꯖꯗꯦ ꯅꯣꯡꯃ ꯃꯤ ꯏꯕꯦꯝꯃꯥ
ꯑꯩꯒꯤ ꯐꯣꯟꯁꯦ ꯑꯃꯨ ꯊꯤꯟꯖꯤꯜꯂꯤꯒꯦ ꯑꯗꯨ ꯑꯣꯏꯗꯤ
ꯅꯣꯏ ꯅꯪ ꯌꯨꯝꯗ ꯂꯩꯔꯕ꯭ꯔꯣ
ꯂꯩꯇꯦ ꯑꯩ ꯌꯨꯝ ꯂꯩ ꯎꯝ
ꯑꯗꯣ ꯀꯔꯤ ꯐꯣꯟꯁꯦ ꯑꯝꯇ ꯊꯤꯟꯖꯤꯜꯂꯤꯒꯦ ꯍꯥꯏꯅ
ꯍꯥꯏꯗꯤ ꯑꯗꯨ ꯁꯤꯗꯁꯨ ꯀꯣꯛꯇꯝ ꯉꯝꯗꯦꯗꯅ ꯉꯁꯥꯏꯁꯨ
ꯏ ꯃꯥꯅ ꯄꯥꯏ ꯄꯣꯈꯥꯏꯁꯤꯅꯤ ꯑꯩꯈꯣꯏꯁꯨ ꯍꯣꯏ ꯊꯥ ꯊꯥ ꯊꯣꯛꯅꯅꯦ ꯏꯕꯦꯝꯃ ꯅꯣꯡꯃ ꯊ꯭ꯋꯥꯏꯕꯥꯏ
ꯅꯠꯇꯦ ꯊꯥꯗ ꯊꯥꯗꯣ ꯐꯖꯅ ꯊꯣꯛꯑꯝꯃꯦ
ꯊꯣꯛꯑꯦ ꯉꯁꯤ ꯊꯥ ꯌꯥꯝ ꯐꯖꯅ ꯊꯣꯛꯑꯦ ꯑꯗꯣ ꯈꯣꯢꯗꯤ ꯍꯣꯏ ꯂꯩꯆꯤꯟꯁꯨ ꯑꯗꯨꯝ ꯊꯥꯏ ꯑꯗꯣ ꯊꯥꯁꯨ ꯑꯗꯨꯝ ꯈꯔ ꯊꯣꯛꯏ ꯑꯗꯨ ꯉ ꯃꯥꯥꯜꯂꯦ ꯑꯗꯣ
ꯃꯁꯨꯠꯅ ꯀꯨꯞꯁꯤꯟꯈꯔꯦ ꯊꯥꯗꯣ
ꯎꯝ
ꯑꯗꯨꯒꯤꯅꯦ ꯇꯧꯕꯝ ꯈꯪꯗꯦ ꯑꯥ ꯀꯥꯡ ꯌꯥ ꯃꯥ ꯂꯦꯀꯣ
ꯍꯥ
ꯊꯥꯎꯝ ꯃꯥꯇ꯭ꯔ ꯃꯥꯔꯦ
ꯋꯥꯇꯔꯦ ꯇꯔꯤꯛ ꯀꯌꯥꯗꯅꯣ ꯑꯃ ꯍꯥꯏꯕꯅꯦ
ꯃꯊꯪ ꯊꯥ ꯍꯧꯔꯛ
ꯅꯠꯇꯦ ꯍꯟꯗꯛ ꯊꯥꯗꯅꯤ
ꯅꯠꯇꯦ ꯍꯟꯗꯛ ꯊꯥꯡ ꯑꯁꯤꯅ ꯂꯣꯏꯔꯛ ꯏꯕꯦꯝꯃꯧ
ꯌꯦꯈꯣꯏꯅꯦ ꯆꯨꯝꯃꯤꯅꯦ ꯃꯊꯪ ꯊꯥꯒꯤꯅꯦ ꯇꯔꯤꯛ ꯀꯌꯥꯅꯣ ꯇꯔꯥ ꯃꯔꯤ ꯍꯥꯏꯕ꯭ꯔꯥ
ꯎꯝ ꯋꯥꯗ꯭ꯔꯦ ꯑꯁ ꯀ ꯀꯥꯡ ꯆꯤꯡꯕꯒꯤ ꯈꯦꯆ꯭ꯔꯤꯗꯣ ꯃꯥꯟꯇꯣꯞꯇ ꯆꯥꯕꯁꯨ
ꯃꯥ ꯇꯗ ꯑꯩꯈꯈꯤꯁꯤ ꯏꯍꯥꯟꯕ ꯂꯥꯛꯑꯣ ꯍꯥꯏꯔꯛꯑꯦ ꯑꯩꯈꯣꯏꯒꯤꯗꯤ ꯍꯦꯛ ꯊꯣꯛꯄꯒ ꯂꯩꯔꯦꯗꯅ ꯑꯗꯨꯅ ꯑꯩꯈꯣꯏ ꯑꯥ ꯀꯀꯥ ꯍꯣꯏꯗꯨꯅꯅꯦ ꯃꯣꯏꯒꯤ ꯄꯥꯂꯤ ꯇꯥꯏ ꯂꯥꯛꯑꯣ ꯑꯍꯥꯟꯕ ꯂꯥꯛꯑꯣꯅ ꯂꯣꯏꯕ ꯅꯨꯃꯤꯠꯇꯨꯒ ꯍꯧꯕ ꯅꯨꯃꯤꯠꯀꯗꯤ ꯃꯣꯏꯒꯤ ꯑꯗꯨꯝ ꯇꯥꯟꯅꯩꯗꯅ ꯃꯁꯥꯅ ꯑꯗꯩ ꯃꯇꯝꯗꯤ ꯂꯩꯀꯥꯏꯅ ꯑꯣꯏꯗꯅ
ꯑꯣ ꯀꯂꯤꯗꯥ ꯅꯅꯕꯗ
ꯑꯪ ꯍꯥꯟꯕ ꯂꯥꯛꯑꯣꯅ ꯍꯣꯏ ꯂꯥꯛꯀꯦ ꯍꯥꯏꯔꯃꯗꯤ ꯑꯗ ꯌꯨꯝꯗ ꯂꯩꯔꯗꯤ ꯌꯨꯝꯗ ꯂꯩꯔꯗꯤ ꯂꯥꯛꯑꯣ ꯑꯩ ꯅꯪꯒꯤ ꯁꯔꯨꯛ ꯄꯨꯊꯣꯛꯄꯤꯔꯛꯀꯦ
ꯏꯂꯁꯦ ꯂꯦꯝꯅ ꯂꯦꯝꯅ ꯐꯪꯉꯤ ꯍꯥꯏꯅ ꯑꯗꯨꯝ ꯂꯥꯛꯑꯗꯣꯏꯅꯦ
ꯑꯁ ꯀꯩ ꯇꯔꯥꯕꯨ ꯖꯒꯒꯤꯤꯍꯨꯋꯥꯡ ꯁꯥꯕꯗ ꯆꯠꯅꯤꯡꯗ꯭ꯔꯣ
ꯆꯠꯅꯤꯡꯉꯦ ꯒꯥꯔꯤꯗꯣꯒ ꯅꯍꯥꯟꯋꯥ ꯌꯥꯝ ꯆꯠꯄꯅꯦ
ꯆꯠꯄꯗꯣ
ꯎꯝ ꯅꯨꯡꯉꯥꯏ ꯑꯃ ꯇꯔꯕꯨꯁꯨ ꯑꯗꯨꯝ ꯆꯥꯎ ꯑꯩꯈꯣꯏ ꯃꯅꯤꯡ ꯃꯅꯤꯡꯂꯣꯝꯒꯤꯗꯣ
ꯎꯝ
ꯑꯗꯨ ꯆꯠ
ꯆꯠꯈ꯭ꯔꯗꯨꯗꯤ ꯑꯩꯈꯣꯏ ꯃꯌꯥꯝ ꯑꯃ
ꯆꯠꯈ꯭ꯔꯦ ꯆꯠꯈ꯭ꯔꯦ ꯆ ꯑꯅꯤ ꯑꯍꯨꯝ ꯑꯅꯤ ꯍꯌꯨꯝ ꯅꯝꯃꯒ
ꯑ
ꯆꯠꯂꯒꯅꯤ ꯑꯗꯨꯅ ꯑ ꯃꯇꯝ ꯂꯥꯛꯁꯤꯅ
ꯑꯗꯣ ꯍꯧꯖꯤꯛꯇꯤ ꯃꯤꯉꯩꯁꯤꯦ ꯄꯥꯛꯄꯥꯛꯥꯛ ꯌꯨꯝꯗ ꯂꯩꯅꯗ꯭ꯔꯅꯤꯅꯅꯦ ꯍꯥꯏꯗꯤ ꯆꯠꯅꯤꯡꯉꯦ ꯄꯨꯟꯅꯤꯡꯉꯦꯅꯅꯦ ꯇꯣꯛ ꯉꯝꯗꯦ ꯍꯥꯏꯕ
ꯃꯥ ꯃꯥꯏ ꯃꯥꯏ ꯊꯕꯛ ꯂꯣꯏ ꯆꯠꯅꯈꯤ ꯀꯥꯟꯗ ꯑꯃ
ꯎꯝ ꯑꯃꯅ ꯁꯪꯉꯀꯥꯟꯗ ꯑꯃꯅ ꯑꯃꯨꯛ ꯁꯪꯗꯕ
ꯎꯝ
ꯑꯩꯈꯣꯏꯗꯤ ꯑꯗꯨꯝ ꯃꯇꯝ ꯆꯨꯞꯄꯗ ꯏꯁꯪꯗ ꯁꯪꯖꯔꯅꯤ
ꯑꯩꯁꯨ ꯌꯥꯎꯗꯣ
ꯎꯝ
ꯑꯁ ꯉꯁꯤ ꯄꯔꯤꯈꯥ ꯑꯁꯤ ꯄꯩꯈꯥ ꯊꯥꯔꯨꯕꯗꯣ
ꯎꯝ
ꯑ ꯄꯨꯔꯥ ꯄꯨꯟꯁꯤꯒꯤ ꯎꯗ꯭ꯔꯤꯕ ꯋꯥꯍꯪ ꯉꯥꯛꯇ ꯉꯥꯛꯇꯅ ꯄꯨꯡꯉꯥꯎ ꯉꯥꯎꯈꯔꯦ ꯑꯩꯈꯣꯏ ꯑꯩꯈꯣꯏꯅ ꯇꯝꯕꯗꯨꯗꯩ ꯅꯠꯇꯕ ꯑꯇꯣꯞꯄ ꯑꯣꯏꯅ ꯍꯪꯉꯛꯇꯅ ꯀꯀꯥ ꯄꯨꯝꯆꯥ ꯃꯈꯥ ꯃꯈꯥ ꯊꯥꯕ ꯂꯥꯏꯔꯤꯛ ꯇꯝꯊꯅꯤꯡꯈꯤꯗ ꯅꯠꯇ꯭ꯔꯦ ꯑꯗꯨꯣ ꯎꯔꯨꯕꯗ ꯍꯣ ꯄꯨꯂꯞ ꯆꯥ ꯂꯩꯁꯥꯕꯤ ꯑꯔꯤꯕ ꯑꯣꯏꯗꯣ ꯃꯥꯜꯂꯦ ꯑꯗꯨꯃꯥꯏꯅ ꯇꯧꯔ
ꯑꯗꯨꯅꯤ ꯑꯩꯈꯣꯏ ꯏꯆꯦ ꯑꯃꯁꯨ ꯑꯣꯏꯔ ꯂꯩꯔꯤ ꯃꯈꯣꯏ ꯂꯩꯁꯥꯕꯤ ꯑꯔꯤꯕꯤ
ꯃꯥꯁꯨ ꯄꯤ ꯍꯩꯆ ꯗꯤꯒꯤ ꯋꯥꯈꯜꯗ
ꯎꯝ ꯖꯦ ꯑꯥꯔ ꯑꯦꯐ ꯀꯨꯝꯕ ꯉꯪꯈ꯭ꯔꯗꯤ ꯐꯩꯌꯦꯕ
ꯑꯥ
ꯎꯝ ꯖꯦ ꯑꯥꯔ ꯑꯦꯐ ꯐꯪꯉꯗꯤ ꯊꯥꯗ ꯅꯤꯐꯨꯅꯤꯊꯣꯏ ꯅꯠꯇ꯭ꯔꯒ ꯀꯨꯟꯊ꯭ꯔꯥ ꯇꯔꯦꯠ ꯑꯗꯨꯃꯥꯏꯅ ꯆꯥꯕꯅꯦꯕ ꯄꯩꯁꯥ
ꯑꯥ
ꯅꯠꯇꯕ ꯑꯇꯣꯞꯄ ꯃꯈꯩꯁꯤꯗꯤ ꯂꯤꯁꯤꯡ ꯅꯤꯄꯥꯟꯒꯨꯝꯕ ꯑꯗꯨꯃꯥꯏꯅ ꯐꯪꯕꯅꯦꯅ
ꯎꯝ
ꯇꯧꯒꯦ ꯇꯧꯔꯗꯤ ꯖꯤ ꯑꯥꯔ ꯑꯦꯐ ꯇꯨ ꯈꯪꯗꯦ ꯑꯗꯨꯗꯤ ꯂꯥꯏꯔꯗ ꯑꯃꯗꯨ ꯉꯝꯃꯣꯏ
ꯍꯣꯠꯅꯧ ꯉꯃꯉꯥꯏ
ꯄꯥꯔꯁꯨ ꯑꯀꯣꯕꯗꯨꯗꯤ ꯍꯪꯉꯛꯇꯦ
ꯑꯩꯈꯣꯏꯗꯤ ꯍꯣꯠꯅꯧ ꯍꯥꯏꯕ ꯅꯠꯇꯅ ꯃꯇꯦꯡ ꯄꯥꯡꯅꯉꯥꯏ ꯋꯥꯍꯩ ꯂꯩꯇꯦ
ꯍꯥꯟꯅ ꯍꯣꯠꯅꯃꯤꯟꯅꯁꯨ ꯌꯥꯔꯦꯅ ꯍꯣꯠꯅꯗ꯭ꯔꯒ ꯇꯥꯅꯤꯡꯗꯦ
ꯌꯥꯔꯦ ꯏꯕꯦꯝꯃ ꯑꯩꯕꯨ ꯑꯣꯏꯈꯤꯗ꯭ꯔꯣ ꯑꯩ ꯏꯁꯥꯅ ꯏꯁꯥꯥꯁꯦ ꯊꯥꯖꯕ ꯊꯝꯗ꯭ꯔꯦ ꯍꯥꯏꯕꯁꯤ ꯅꯪ ꯈꯪꯉꯤꯕ ꯅꯠꯇ꯭ꯔꯣ
ꯐꯪꯉꯁꯨ
ꯏꯃꯨꯡꯒꯤ ꯃꯤꯉꯩꯁꯤꯅ ꯑꯩꯉꯣꯟꯗ ꯊꯥꯖꯕ ꯂꯩꯇ꯭ꯔꯦ
ꯎꯝ ꯑꯗꯨ ꯅꯪꯅ ꯃꯥꯡꯍꯜꯂꯝꯗꯧꯕ ꯃꯇꯝꯗꯨꯗ
ꯑꯩꯅꯅꯦ ꯇꯧꯅꯤ ꯇꯧꯅꯤ ꯇꯧꯅꯤ ꯑꯣꯏꯅꯤ ꯑꯣꯏꯅꯤ ꯍꯥꯏꯔꯒꯅꯦ ꯃꯣꯏꯒꯤ ꯑꯁꯥ ꯃꯈꯩꯗꯣ ꯂꯣꯏ ꯀꯥꯏꯈ꯭ꯔꯕ ꯑꯗꯨꯅꯅꯦ ꯃꯣꯏꯅ ꯑꯩꯗ ꯊꯣꯏꯗꯤ ꯑꯩꯅ ꯊꯕꯛ ꯑꯃ ꯁꯦꯝ ꯑꯃ ꯇꯧꯒꯦ ꯍꯥꯏ ꯀꯥꯟꯁꯦ ꯑꯃꯨꯐꯥꯎ ꯊꯥꯖꯗꯔꯦ
ꯍꯣꯏꯌꯦ ꯐꯗꯤ ꯑꯗꯨꯅꯦ ꯊꯥꯖꯕ ꯑꯃꯨꯛꯇꯪ ꯃꯥꯡꯈꯤꯕ ꯍꯥꯏꯕꯁꯦ
ꯃꯥꯅꯦ ꯃꯥꯅꯦ ꯏꯃꯨꯡꯒꯤ ꯃꯤꯅ ꯊꯥꯖꯕ ꯃꯥꯡꯉꯤꯁꯤ
ꯀꯩꯁꯨ ꯈꯜꯂꯨꯅꯨꯗ ꯃꯣꯏꯒꯤꯁꯨ ꯃꯇꯝ ꯂꯥꯛꯈꯤꯅꯤ
ꯏꯁꯥꯅ ꯏꯁꯥ ꯐꯥꯎꯕ ꯊꯥꯖꯕ ꯃꯥꯡꯉꯦ ꯍꯥꯏꯁꯤꯅꯤ
ꯑꯗꯨꯃꯥꯏ ꯀꯅꯥꯅ ꯊꯥꯖꯗꯣꯏꯅꯣ ꯅꯪ ꯅꯁꯥꯅ ꯉꯝꯅꯕ ꯇꯧꯗꯣꯏꯅꯦ ꯍꯣꯏ ꯍꯥꯏꯔꯤꯕ ꯑꯩꯁꯨ ꯇꯧꯕꯁꯤ ꯇꯧꯕꯤꯌꯨ ꯀꯣ ꯅ ꯑꯐꯕ ꯄꯣꯠꯇꯤ ꯈꯝꯕꯒꯅꯥꯏꯗꯅ ꯇꯧꯗ꯭ꯔ ꯃꯛꯁꯨ
ꯌꯥ
ꯅ ꯍꯌꯦꯡꯗꯒꯤ ꯆꯠꯂꯅꯤ ꯍꯥꯏꯅ ꯄꯨꯡ ꯑꯗꯨꯗ ꯑꯗꯨꯝ ꯆꯠꯂꯒ
ꯆꯠꯂꯒ ꯊꯦꯡꯅ ꯍꯜꯂꯛꯇ ꯏꯕꯦꯝ
ꯅꯨꯡꯊꯤꯟ ꯆꯨꯞꯄ ꯑꯗꯨꯝ ꯂꯩꯗꯣꯏꯕ
ꯑꯥ ꯅꯨꯡꯊꯤꯟꯗꯨꯁꯨꯅꯦ ꯄꯨꯡꯈꯥꯏ ꯑꯃꯈꯛ ꯃꯥꯇꯝ ꯄꯤꯌꯦ
ꯀꯩꯕꯨ ꯑꯣ ꯁꯨꯝ ꯄꯣꯊꯥꯕꯒꯦꯍ
ꯍꯣꯏ ꯍꯣꯏ ꯑꯗꯨꯗꯅꯦ ꯑꯩꯈꯣꯏꯅ ꯆꯥꯅꯤꯡꯉꯒꯅ ꯆꯥꯏꯔꯦ ꯐꯣꯟ ꯌꯦꯡꯅꯤꯡꯉꯒꯅ ꯌꯦꯡꯉꯦ ꯑꯩꯗꯤ ꯆꯥꯅꯉꯥꯏ ꯄꯨꯏꯗ ꯌꯥꯔꯣꯏ ꯍꯥꯏꯕꯅꯤ ꯁꯤ ꯑꯩꯗꯤ
ꯑꯣ ꯈꯤꯗꯪꯒꯤ ꯁꯦꯝ ꯁꯥ ꯇꯧꯔꯒ
ꯑ ꯍꯤꯗꯥꯛ ꯃꯅꯝ ꯉ ꯀꯌꯥ ꯈꯔ ꯅꯝꯍꯧꯋꯦꯕ ꯑꯗꯣ ꯑꯩ ꯌꯨꯝꯗꯩ ꯆꯥꯛ ꯌꯥꯝ ꯆꯥꯔ ꯆꯠꯄ ꯌꯥꯔꯣꯏ ꯄꯨꯛ ꯊꯟꯖꯤꯜꯂꯗꯤ ꯑꯩ ꯍꯩꯅꯔꯛꯑꯣꯏꯕ ꯑꯣꯏꯅꯤꯡꯉꯛꯀꯅꯦꯕ ꯑꯗꯨꯅ ꯈꯤꯇꯪꯗ ꯆꯥꯈꯤꯗ ꯌꯥꯔ ꯑꯗꯨꯒ ꯍꯣꯔꯦꯟ ꯍꯥꯞꯇ ꯈꯤꯇꯪ ꯑꯃ ꯆꯥꯗ꯭ꯔꯗꯤ ꯆꯥꯛ ꯂꯥꯃꯁꯨ ꯀꯣꯛ ꯉꯥꯎꯋꯦꯕ ꯑꯩꯗꯤ ꯑꯗꯨꯒꯤ ꯑꯁ ꯈꯪꯗꯦꯗ ꯇꯧꯗꯣꯔꯤꯁꯦ ꯍꯤꯡꯅꯕꯒꯤ ꯂꯥꯟꯐꯝꯗ
ꯍꯤꯡꯅꯕꯒꯤ ꯂꯥꯟꯐꯝꯗ ꯑꯩꯒꯤ ꯊꯧꯅꯥ
ꯎꯝ ꯍꯤꯡꯗꯕꯗꯤ ꯌꯥꯗꯕꯅꯤꯅ ꯃꯤ ꯑꯣꯏꯅ ꯄꯨꯣꯂꯑꯃꯤꯅ ꯉꯝꯅꯕ ꯇꯧ ꯇꯥꯔꯦꯗꯅ
ꯑꯗꯨ ꯉꯝꯗꯤ ꯉꯝꯂꯗ ꯍꯣꯠꯄ ꯍꯣꯠꯅꯔꯗꯤ ꯃꯆꯥ ꯑ
ꯃꯥꯅꯦ ꯃꯥ ꯅꯅꯨꯡꯉꯥꯏꯖꯒꯥꯁꯅꯤ ꯍꯥꯏꯗꯤ ꯑꯩꯅ ꯍꯧꯖꯤ ꯇꯥꯜꯂꯤ ꯄꯩꯁꯥꯁꯦ ꯑꯩ ꯏꯔꯅꯥꯏ ꯑꯣꯏꯖꯗꯣꯏꯅꯦꯕ
ꯃꯥꯅꯦ ꯑꯗꯨꯗ ꯁꯨꯝ ꯌꯨꯝꯒꯤ ꯑꯋꯥ ꯑ ꯉꯗꯁꯨ
ꯍꯣꯏ ꯀ ꯀꯥ ꯃ ꯃꯗ ꯇꯧꯕꯩ ꯋꯥꯅꯤ ꯑꯩꯅ ꯑꯗꯨꯗ ꯃꯥꯏꯄꯨꯅꯔꯒ ꯑꯩꯅ ꯌꯨꯝꯗ ꯄꯨꯅꯤ ꯍꯥꯏꯕ ꯅꯠꯇꯕꯅꯤꯅ
ꯎꯝ
ꯑꯗꯨꯒ ꯑꯋꯣꯟꯄꯣꯠ ꯂꯦꯞꯆꯟꯒꯦ
ꯃꯥꯅꯦ ꯇꯥ ꯇꯥꯔꯗꯅ
ꯍꯥꯏꯗꯤ ꯑꯎꯟꯄꯣꯠ ꯂꯩꯇꯅ ꯅꯨꯄꯥ ꯊꯤ ꯌꯥꯗꯦꯕ ꯑ ꯄꯣꯠ ꯂꯩꯔꯦ ꯍꯥꯏꯔ ꯀꯥꯟꯗ ꯍꯧꯀꯤ ꯃꯇꯝꯁꯤ ꯎꯝ
ꯏꯉꯣꯟꯣ ꯅꯖ꯭ꯔꯣꯅ ꯉꯥꯡꯉꯤꯗꯣ
ꯑꯣꯗꯤ ꯑꯣꯗ ꯑꯩꯅ ꯅꯨꯄꯥ ꯂꯩꯔꯦ ꯈꯜꯂꯣ ꯑꯎꯟ ꯄꯣꯠ ꯍꯌꯦꯡ ꯄꯤ ꯉꯝꯗ꯭ꯔꯗꯤ ꯀꯃꯥꯏꯅ ꯇꯧꯅꯤ ꯍꯥꯏꯛꯀꯤ ꯃꯇꯝꯁꯤ ꯏꯕꯦꯝꯃ
ꯑꯎꯨꯟꯄꯣꯠ ꯌꯥꯝꯕ ꯌꯥꯝ ꯇꯥꯟꯅꯕꯅꯦ
ꯑꯁꯧ ꯃꯇꯝꯗ ꯂꯨꯍꯣꯡꯕꯗꯤꯉꯝꯃꯝ
ꯁꯅꯥ ꯂꯨꯄꯥꯗꯩ ꯀꯩꯗꯩ ꯌꯥꯝ ꯇꯧꯅꯕꯅ ꯍꯥꯏꯅꯦ
ꯑꯗꯒꯤ ꯃꯣꯏꯒꯤ ꯁꯦꯝ ꯁꯥ ꯇꯧꯔꯤꯕ ꯃꯌꯥꯝ ꯐꯤ ꯐꯤꯖꯪ ꯈꯟꯕ ꯈꯣꯠꯄ ꯃꯌꯥꯝ ꯂꯩꯗꯅ
ꯑꯗꯣ ꯑꯩ ꯑꯗꯨꯗꯗꯤ ꯄꯩꯁꯥ ꯌꯥꯝ ꯀꯥ ꯍꯦꯟꯅꯗꯤ ꯊꯥꯗꯕ ꯄꯥꯝꯃꯨꯏ ꯇꯧꯗ ꯌꯥꯗꯕꯩ ꯈꯔꯗꯤ ꯇꯧꯔꯒ ꯈꯣꯔ
ꯃꯥꯅꯦ ꯑꯗꯨꯒꯤ ꯁꯔꯨꯛꯇ ꯍꯥꯏꯗꯤ ꯄꯩꯁꯥꯗ ꯑꯗꯨ ꯎꯝ ꯁꯅꯥ ꯑꯣꯏꯅ ꯁꯥꯕꯅ ꯐꯩꯑꯕ ꯑꯗꯨꯏꯁꯨ ꯁꯅꯥ ꯁꯥꯔꯒ ꯍꯌꯦꯡꯋꯥꯏ ꯍꯈꯣꯏꯅ ꯅꯨꯡꯉꯥꯏ ꯂꯩꯕꯗꯨꯅ ꯐꯠꯇ꯭ꯔꯣ
ꯃꯥꯅꯦ ꯁꯅꯥ ꯍꯥꯏꯁꯤꯅꯗꯤ ꯑꯊꯨ ꯑꯍꯥꯟ ꯅꯪꯉꯤ ꯑꯗꯨꯗ ꯐꯤꯖꯪꯗ ꯆꯪꯤꯕ ꯄꯩꯁꯥ ꯑꯆꯥꯎꯕꯇꯌꯥꯝ ꯆꯪꯈꯤꯕ ꯄꯩꯁꯥꯗꯤ ꯀꯊꯂꯛꯑꯣ ꯍꯥꯏ ꯌꯥꯔꯣꯏꯗꯅꯤꯅ
ꯅꯦ ꯑꯗꯨꯗꯤ ꯃꯌꯥꯝ ꯉꯥꯏꯍꯥꯛꯀꯤ ꯃꯌꯥꯝꯒꯤ ꯃꯤꯠꯇꯤ ꯄꯦꯅꯕꯅꯦ ꯑꯗꯨꯗ ꯍꯌꯦꯡ ꯑꯩꯈꯣꯏꯅ ꯋꯥꯔꯀꯥꯟꯗ
ꯃꯥꯅꯦ ꯃꯥꯅꯦ ꯅꯣꯡꯃ ꯅꯤꯅꯤ ꯃꯉꯥꯏ ꯃꯣꯏꯅ ꯉꯥꯡꯅꯒꯦꯅ ꯉꯥꯡꯅꯈꯤꯕ ꯑꯗꯣ
ꯎꯝ ꯏꯁꯥꯕꯨ ꯋꯥꯔꯔꯣꯏ ꯑ ꯁꯨꯝꯕꯁꯤꯅꯦꯅ ꯇꯧꯔꯤꯅꯦ